ꯎꯝ ꯀꯦꯗꯧꯔꯤꯅꯣ
ꯑꯁ ꯀꯩꯁꯨ ꯇꯧꯗꯦ ꯅꯪ ꯉꯥꯏꯔ ꯂꯩꯌꯦ ꯑꯗꯨꯗꯣ ꯅꯪ ꯌꯥꯗꯦ ꯍꯥꯏꯕꯗꯨꯗ
ꯎꯝ ꯍꯧꯖꯤꯛꯇꯤ ꯌꯥꯔꯦꯅꯥ
ꯌꯥꯔꯅꯤ ꯌꯥꯔꯅꯤ ꯍꯧꯖꯤꯛꯇꯤ ꯌꯥꯔꯅꯤ
ꯎꯝ ꯆꯥꯛ ꯆꯥꯔꯕ꯭ꯔꯥ
ꯎꯝ
ꯆꯥꯗ꯭ꯔꯤ
ꯑꯩꯈꯣꯏꯁꯨ ꯏꯟꯁꯥꯡ ꯀꯟꯅ ꯊꯣꯡꯔꯤ ꯍꯧꯖꯤꯛ ꯑꯁ ꯑꯂꯨ ꯊꯣꯡꯉꯦ꯫
ꯎꯝ ꯂꯨꯛ ꯈꯛꯇ
ꯑꯂꯨꯒ ꯀ꯭ꯔꯤ ꯀ꯭ꯔꯤ ꯊꯣꯡꯒꯦꯔꯥ ꯈꯪꯗꯦ ꯑꯩꯅ ꯊꯣꯡꯗꯕꯅꯤꯅꯀꯣ
ꯎꯝꯝ ꯑꯩꯗꯤ ꯎꯝ ꯗꯨꯀꯥꯟꯗ ꯒꯤꯔꯤ ꯒ꯭ꯔꯥꯅꯣ ꯆꯥꯔꯒ ꯂꯥꯛꯄꯗꯣ ꯑꯃꯨꯛ ꯂꯥꯛꯑꯝꯗꯕꯒꯤ ꯊꯣꯡꯗ꯭ꯔꯤꯗ
ꯑꯗꯨ ꯐꯠꯇꯕꯅꯤꯍꯦ
ꯎꯝ ꯂꯥꯛꯑꯝꯗꯦ ꯎꯝ ꯎꯝ ꯆꯥꯅꯤꯡꯕ ꯎꯁ ꯀꯥꯡ ꯌꯥꯝ ꯂꯥꯛꯏꯍꯦ
ꯄꯩꯁꯥꯁꯨ ꯌꯥꯝ ꯇꯤꯡꯕ ꯍꯛꯆꯥꯡꯁꯨ ꯌꯥꯝ ꯁꯣꯛ ꯁꯣꯛꯄ ꯑꯗꯨꯗꯣ
ꯎꯝ
ꯑꯩꯈꯣꯏ ꯑꯩꯈꯣꯏ ꯀꯩꯅꯣ ꯏꯟꯁꯥꯡ ꯃꯅꯥ ꯃꯁꯤꯡꯒꯨꯝꯕ ꯇ꯭ꯔꯥ ꯀꯨꯟꯒꯤꯗꯣ ꯑꯗꯨꯗꯤ ꯍꯛꯆꯥꯡꯗꯤ ꯑꯗꯨꯝ ꯐꯩꯌꯦꯅꯀꯣ
ꯎꯝ ꯑꯩꯗꯤ ꯑ ꯃꯣꯔꯅꯤꯡꯗ ꯑꯪ ꯀꯥꯡꯁꯣꯏ ꯆꯥꯕꯗꯣ
ꯍꯣꯏ
ꯎꯃꯛ ꯑꯃꯛ ꯎꯝ ꯑꯥꯐꯇꯔꯅꯨꯟ ꯑꯃꯨꯛ ꯆꯥꯕꯒꯤ ꯂꯥꯝꯂꯛ
ꯍ ꯍꯣꯏ ꯑꯗꯣ ꯑꯁ
ꯅꯪꯗꯤ ꯊꯕꯛ ꯇꯧꯕ꯭ꯔꯥ
ꯀꯩꯁꯨ ꯇꯧꯗꯦ ꯑꯩ ꯑꯗꯨꯝ ꯋꯛ ꯀꯞ ꯃꯇꯝꯗꯗꯤ ꯐꯤꯔꯗ ꯂꯩꯑꯦꯅ ꯂꯩꯌꯦ
ꯅꯨꯡꯉꯥꯏꯅ ꯃꯤ ꯃꯆꯥ
ꯑꯁ ꯅꯪ ꯌꯦꯡꯉꯔꯣꯏ ꯑꯍꯤꯡꯗ
ꯎꯝ ꯑꯩꯈꯣꯏꯗꯤ ꯊꯕꯛ ꯇꯧꯕꯅꯤꯅ ꯑꯌꯨꯛ ꯍꯧ ꯍꯧꯒꯠꯂꯛꯑꯦ ꯊꯕꯛ ꯆꯠꯂꯦ ꯑꯃꯨꯛ ꯍꯜꯂꯛ ꯑꯦ
ꯍꯣꯏ ꯑꯗꯨ ꯅꫭꯏꯒꯤꯗꯃꯛꯇꯤ ꯑꯗꯨꯗꯤ ꯌꯥꯝ ꯋꯥꯒꯅꯤꯀꯣ
ꯎꯝ
ꯅꯪꯅ ꯆꯥꯛ ꯏꯟꯖꯥꯡꯒꯨꯝꯕ ꯑꯗꯨꯝ ꯊꯣꯡꯕ꯭ꯔꯅꯦ ꯌꯨꯝꯗ
ꯊꯕꯛ ꯍꯣꯏ ꯊꯕꯛ ꯊꯕꯛ ꯆꯠꯄꯁꯨ ꯃꯔꯛꯇꯗꯤ ꯅꯨꯡꯉꯥꯏꯗꯀꫭ
ꯍꯣꯏ ꯑꯗꯨꯅꯦ
ꯍꯥꯏꯗꯤ ꯏꯃꯥꯟꯅꯕꯤ ꯃꯌꯥꯝꯒ ꯑꯗꯨꯝ ꯋꯥꯔꯤ ꯁꯥꯟꯅꯔ ꯐꯪꯒ꯭ꯔꯦ
ꯍꯣꯏ
ꯀꯣꯏꯕꯁꯨ ꯐꯪꯉꯦ ꯑꯗꯨꯃꯥꯏꯅ ꯇꯧꯕ ꯁꯟꯗꯦ ꯈꯛꯇꯅꯦ ꯑꯩꯈꯣꯏꯗꯤ ꯑꯣꯐ ꯂꯩꯕ
ꯑꯗꯨ ꯁꯟꯗꯦ ꯑꯣꯐ ꯐꯪꯕꯗꯨꯗꯤ ꯐꯩꯌꯦꯗ ꯅꯪꯒꯤ ꯊꯕꯛꯗꯤ ꯃꯤ ꯈꯔꯗꯤ ꯐꯪꯗꯕꯅꯤꯀꯣ
ꯍꯣꯏ ꯃꯣꯏꯗꯣ ꯁꯟꯗꯦꯗ ꯅꯨꯄꯤ ꯀꯣꯄꯜꯁ ꯌꯥꯝ ꯂꯥꯛꯑꯦꯅ ꯃꯣꯏ ꯁꯨꯇꯤ ꯄꯤꯗꯕ
ꯑ
ꯑꯩꯈꯣꯏꯗꯤ ꯁꯟꯗꯦꯗꯗꯤ ꯆ꯭ꯔꯆ ꯀꯥꯕꯒꯤ ꯁꯨꯇꯤ ꯄꯤꯗ꯭ꯔꯗꯤ ꯌꯥꯗꯦ ꯍꯥꯏꯅ ꯍꯥꯏꯕ
ꯑꯗꯨꯃꯥꯏ ꯍꯥꯏꯔꯁꯨ ꯃꯤ ꯈꯔꯗꯤ ꯌꯥꯗꯤ ꯌꯥꯕꯤꯗꯕꯅꯤ ꯀꫭ ꯃꯣꯏꯖꯦ
ꯑꯣ ꯑꯣ ꯃꯣꯏ ꯃꯣꯏꯗꯤꯀꯣ ꯎꯝ ꯔꯣꯇꯦꯁꯟ ꯂꯩꯕꯒꯤ ꯑꯩꯈꯣꯏꯗꯤ ꯄꯤꯕ ꯃꯇꯝꯗ ꯄꯨꯂꯞ ꯄꯤꯌꯦꯕ
ꯍꯣꯏ ꯑꯁ ꯊꯕꯛ ꯃꯄꯨ ꯈꯔꯗꯤꯀꯣ ꯃꯣꯏ ꯁꯟꯗꯦꯗꯁꯨ ꯁꯨꯇꯤ ꯁꯨꯄꯤ ꯄꯤꯗꯕꯅꯦ
ꯎꯝ ꯁꯟꯗꯦꯗ ꯄꯤꯗꯕꯅꯦ ꯍꯥꯏꯗꯤ ꯃꯤ ꯃꯌꯥꯝ ꯂꯥꯛꯑꯦꯅꯀꯣ ꯅꯨꯄꯤꯒ ꯅꯨꯄꯥꯒ ꯑꯗꯨꯒꯤ ꯑꯩꯁꯨ ꯈꯪꯈ꯭ꯔꯦꯅꯦ
ꯑꯩꯁꯨ ꯁꯟꯗꯦ ꯁꯨꯇꯤ ꯄꯤꯗꯕ ꯃꯐꯝꯗ ꯌꯥꯎꯔꯛꯑꯦꯕ
ꯑꯥ
ꯁꯟꯗꯦꯗ ꯃꯤꯅ ꯆꯔ꯭ꯆ ꯀꯥꯔꯒ ꯐꯣꯇꯣ ꯊꯥꯒꯠꯄꯗꯣ ꯆꯔ꯭ꯆ ꯆꯠꯅꯤꯡꯕꯅ ꯆꯠꯅꯤꯡꯕꯅ
ꯑꯁ ꯃꯤ ꯈꯔꯥꯗꯤ ꯆꯔ꯭ꯆ ꯃꯇꯝꯗ ꯑꯗꯨꯝ ꯃꯤ ꯍꯜꯂꯛꯄ ꯃꯇꯝꯗꯁꯨ ꯊꯕꯛ ꯆꯠꯂꯒ ꯊꯦꯡꯅꯕ ꯑꯗꯨ ꯇꯧꯕꯗꯀꯣ ꯅꯨꯡꯗꯤ ꯅꯨꯡꯉꯥꯏꯇꯦ
ꯎꯝ ꯎꯝ ꯑꯗꯨꯁꯨ ꯎꯄꯥꯏ ꯂꯩꯇꯦꯅꯀꯣ ꯃꯄꯨꯅ ꯁꯨꯇꯤ ꯊꯥꯗ꯭ꯔꯗꯤ
ꯎꯄꯥꯏ ꯂꯩꯇꯦ ꯑꯩꯈꯣꯏꯅꯗꯤ ꯃꯣꯏꯅ ꯅꯨꯡꯁꯤꯕꯤꯗ꯭ꯔꯥꯗꯤꯀꯣ ꯑꯩꯈꯣꯏꯅ ꯑꯗꯨꯃꯥꯏꯅ ꯆꯔ꯭ꯆ ꯇꯧꯒꯦ
ꯎꯄꯥꯏ ꯂꯩꯥꯇ꯭ꯔꯦ
ꯍꯣꯏ ꯃꯤꯒꯤ ꯃꯈꯥꯗ ꯂꯩꯕꯅꯤꯅ ꯃꯣꯏꯅ ꯍꯥꯏꯕꯗꯣ ꯏꯟꯕ ꯇꯥꯈ꯭ꯔꯦꯕ
ꯎꯝ ꯒ꯭ꯌꯥꯟ ꯇꯥꯔꯛꯇ꯭ꯔꯦꯍꯦ
ꯑꯍꯤꯡꯗ ꯋꯥꯜ ꯀꯞ ꯉꯥꯏꯒꯦꯅ ꯅꯨꯡꯊꯤꯜꯗ ꯐꯖꯅ ꯇꯨꯝꯈ꯭ꯔꯦ ꯉꯥꯁꯤꯗꯤ ꯑꯍꯤꯡꯒꯤꯗꯃꯛ ꯑꯗꯨꯝ ꯌꯦꯡꯉꯦ
ꯎꯝ ꯉꯁꯤꯁꯦ ꯄꯨꯡ ꯑꯃ ꯃꯈꯥꯏꯗ ꯁꯥꯟꯅꯒꯅꯤ ꯍꯥꯏꯌꯦ
ꯍꯣꯏ ꯑꯗꯨ ꯑꯗꯨꯗꯤ ꯊꯦꯡꯗꯤ ꯊꯦꯡꯈ꯭ꯔꯦꯀꯣ ꯇꯨꯝꯔ ꯍꯧꯒꯠꯕꯁꯨ ꯉꯝꯗꯦ
ꯎꯝ ꯉꯟꯅ ꯇꯨꯝꯃꯣꯂꯣ ꯑꯃꯨꯛ ꯍꯧꯒꯠꯂꯛꯑꯣ
ꯍꯣꯏ ꯑꯗꯨ ꯑꯗꯨ ꯌꯦꯡꯉꯦ ꯍꯥꯏꯔꯗꯤ ꯉꯁꯥꯏ ꯉꯟꯅ ꯇꯨꯝꯒꯗꯧꯕ ꯑꯗꯨꯒ ꯍꯧꯒꯠꯕ ꯅꯗ꯭ꯔꯒ ꯄꯨꯡ ꯇꯔꯥ ꯇꯔꯥꯃꯥꯊꯣꯢꯗ ꯇꯨꯝꯃꯥꯒ ꯄꯨꯡ ꯑꯃ ꯍꯪꯂꯛꯄꯗꯤꯗꯤ ꯌꯥꯝ ꯉꯝꯗꯦꯕꯀꯣ
ꯒ꯭ꯌꯥꯟ ꯇꯥꯗ꯭ꯔꯤꯗ ꯍꯧꯖꯤꯛ ꯃꯝꯕꯅ ꯃꯝꯕꯅꯦ
ꯑꯩꯈꯣꯏꯁꯨ ꯉꯁꯥꯏ ꯆꯥꯛ ꯉꯟꯅ ꯊꯣꯡꯕ ꯌꯥꯕꯅꯤ ꯂꯥꯏꯠ ꯂꯥꯛꯇ꯭ꯔꯕ ꯑꯩꯈꯣꯏꯒꯤ ꯔꯣꯝꯗꯣ ꯑꯗꯨꯒꯤ ꯂꯥꯏ ꯕꯤꯜ ꯂꯣꯏꯈ꯭ꯔꯥꯕ ꯑꯗꯨ ꯀꯥꯞꯄ ꯉꯥꯏꯈ꯭ꯔꯕꯒꯤ ꯍꯧꯖꯤꯛꯅ ꯊꯧꯔꯤꯕꯅꯦ ꯅꯣꯡ ꯑꯌꯨꯛꯗꯗꯤ ꯆꯨꯔꯝꯃꯦ ꯍꯧꯖꯤꯛꯇꯛꯇꯤ ꯆꯨꯗ꯭ꯔꯦ
ꯑꯩꯈꯣꯏꯗꯤ ꯉꯁꯥꯏꯗꯣ ꯈꯔ ꯆꯨꯔꯒ ꯍꯧꯖꯤꯛꯅ ꯂꯦꯞꯂꯈ꯭ꯔꯦ ꯑꯗꯨꯒ ꯃꯝꯃꯥꯒ ꯂꯩꯔꯦ
ꯖꯒꯥ ꯖꯒꯥꯗ ꯑꯗꯨꯝ ꯆꯨꯏꯌꯦꯀꯣ ꯅꯣꯡꯗꯣ ꯐꯖꯅꯁꯨ ꯆꯨꯕꯤꯗꯦ
ꯏꯝꯐꯥꯜ ꯑꯩꯈꯣꯏꯅ ꯂꯩꯕ ꯃꯐꯝꯗꯁꯨꯅꯦ ꯂꯩꯀꯥꯏ ꯈꯔꯗ ꯆꯨꯋꯦ ꯈꯔꯗ ꯆꯨꯗꯦ
ꯑꯗꯣ ꯑꯁ ꯅꯣꯡꯗꯣ ꯐꯖꯅ ꯆꯨꯕꯤꯔꯗꯤ ꯐꯒꯠꯗꯕꯅꯤꯗ
ꯅꯣꯏ ꯑꯩ ꯍꯧꯖꯤꯛꯅꯦ ꯁꯟꯁꯥ ꯌꯥꯝ ꯆꯥꯅꯤꯡꯉꯦ
ꯅꯨꯡꯁꯥꯗꯨꯀꯣ ꯍꯣꯢ
ꯆꯅꯤꯡꯕꯅ ꯆꯅꯤꯡꯕꯅ ꯆꯥꯒꯅꯤ ꯅꯣꯡꯃ ꯍꯥꯌꯦꯡꯂꯥ ꯍꯪꯆꯤꯛꯂꯥ ꯎꯝ ꯒ꯭ꯌꯥꯟ ꯇꯥꯔꯛ ꯇꯥꯔꯦ ꯃꯤꯒꯤ ꯂꯥꯏꯕꯛꯁꯦ
ꯅꯪ ꯊꯕꯛꯇꯨ ꯀꯨꯏꯅ ꯀꯨꯏꯅ ꯇꯧ ꯀꯃꯥꯏꯅ ꯇꯧꯕ ꯑꯩꯈꯣꯏꯒꯤ ꯊꯧꯒꯜꯗ ꯅꯪ ꯀꯨꯏꯅ ꯇꯧꯈ꯭ꯔꯕ ꯀꯃꯥꯏꯅ ꯇꯧꯕ
ꯑꯣ ꯊꯥ ꯃꯔꯤꯁꯨ ꯗꯧꯔꯦ
ꯑꯣ ꯑꯣ
ꯀꯤꯕ꯭ꯔꯥ
ꯑꯗꯨ ꯀꯨꯏꯈꯔꯦꯅ ꯑꯗꯨ ꯀꯨꯏꯕ ꯍꯧꯔꯦꯅ
ꯏꯁ ꯃꯤ ꯎ ꯆꯍꯤ ꯑꯃ ꯑꯅꯤ ꯁꯨꯋꯦꯗ ꯍꯥꯏꯗꯤ ꯎꯝ ꯎꯝ ꯑꯩꯈꯣꯏ ꯃꯩꯇꯩ ꯈꯣꯏ ꯊꯥꯖꯕ ꯃꯤ ꯂꯩꯗꯦꯗ ꯃꯣꯏ ꯃꯆꯦ ꯌꯥꯝ ꯊꯤꯕꯒꯤ ꯃꯣꯏꯅ ꯑꯨꯝ ꯑ ꯁꯤ ꯂꯩꯕꯤꯌꯣ ꯁꯤ ꯂꯩꯕꯤꯔ ꯍꯣꯏ ꯍꯣꯏ ꯍꯣꯏ ꯍꯥꯏꯗꯤ ꯍ ꯍꯣꯏ ꯍꯣꯏ ꯑꯗꯨꯃꯥꯏ ꯍꯔ ꯂꯩ
ꯑꯗꯨꯕꯨ ꯃꯤꯔ ꯃꯤ ꯈꯔꯗꯤ ꯑꯗꯨꯃꯥꯏꯅ ꯍꯣꯏ ꯇꯧꯔ ꯑꯗꯨ ꯌꯥꯝ ꯐꯕꯁꯨ ꯃꯣꯏꯅ ꯆꯤꯟꯅ ꯉꯥꯡꯕꯒ ꯊꯕꯥꯛ ꯇꯧ
ꯑ ꯃꯤ ꯑꯅꯤ ꯑꯃ ꯑꯅꯤꯒꯤ ꯃꯤ ꯑꯃ ꯑꯅꯤꯕꯨ ꯊꯥꯖꯗꯕꯒꯤ ꯂꯣꯏꯅꯃꯛꯄꯨ ꯊꯥꯖꯗ꯭ꯔꯦꯕ
ꯑꯗꯨꯅꯤ ꯃꯤ ꯈꯔꯗꯤ ꯑꯗꯨ ꯆꯤꯟꯗ ꯉꯥꯡꯕꯒ ꯊꯕꯛ ꯇꯧꯊꯣꯛꯄꯗꯣ ꯃꯅꯥꯗꯕ ꯀꯣ ꯍꯣꯏ
ꯒꯤꯌꯥ꯭ꯟ ꯇ ꯇꯔꯦ
ꯑꯗꯨ ꯊꯕꯛ ꯇꯧꯕꯗꯣ ꯃꯤ ꯃꯤ ꯈꯔꯗꯤ ꯑꯩꯈꯣꯏ ꯃꯣꯏꯒꯤ ꯊꯕꯛ ꯁꯨꯕ ꯃꯤꯕꯨ ꯌꯥꯝ ꯍꯟꯊꯅ ꯌꯦꯡꯕꯅꯤꯀꯣ
ꯎꯝ ꯑꯗꯣ ꯇꯜꯂꯤꯀꯣ ꯃꯩꯗꯤ ꯑꯗꯨ ꯃꯃꯝ ꯃꯐꯝꯗ ꯂꯩꯅꯤꯡꯗꯦ ꯎꯝ
ꯑꯩꯈꯣꯏꯅꯁꯨ ꯀꯩꯅꯣ ꯆꯥꯅꯤꯡꯉꯥꯏ ꯂꯩꯇꯕ ꯊꯒꯛꯅꯤꯡꯉꯥꯏ ꯂꯩꯇꯕꯒꯤ ꯃꯉꯣꯟꯗ ꯅꯤꯔꯒ ꯇꯧꯕ ꯅꯠꯇꯦꯕꯀꯣ
ꯎꯝ ꯎꯝ ꯎꯝ
ꯃꯤꯁꯤꯗꯤ ꯑꯗꯨꯝ ꯃꯔꯨꯞ ꯃꯄꯥꯡ ꯑꯣꯏꯒ ꯖꯒꯥ ꯑꯃꯗ ꯂꯩꯔꯒ ꯇꯤꯅꯥ ꯅꯤꯃꯒꯤ ꯊꯕꯛ ꯇꯧꯕꯁꯨ ꯑꯌꯥꯝꯕꯅꯦꯕ
ꯍꯣꯏ ꯃꯣꯏꯗ ꯇꯧꯋꯦ ꯍꯥꯏꯕꯕꯨ ꯃꯣꯏꯅ ꯑꯩꯈꯣꯏꯅ ꯁꯤꯖꯤꯟꯅꯕ ꯌꯥꯏꯅ ꯈꯜꯂꯦꯕ ꯃꯣꯏꯗꯤ
ꯍꯣꯏ ꯍꯣꯏ ꯑꯩꯈꯣꯏꯅ ꯄꯤꯗ꯭ꯔꯗꯤ ꯃꯣꯏ ꯀꯔꯤ ꯍꯣꯏ ꯑꯩꯈꯣꯏꯅ ꯄꯤꯗ꯭ꯔꯗꯤ ꯃꯣꯏ ꯀꯔꯤ ꯆꯥꯒꯅꯤ ꯑꯗꯨ ꯈꯜꯂꯦꯕ ꯀꯣ ꯃꯤ ꯈꯔꯗꯤ
ꯎꯝ ꯑꯩꯈꯣꯏꯅ ꯊꯕꯛ ꯇꯧꯗ꯭ꯔꯗꯤ ꯀꯅꯥꯅ ꯇꯧꯅꯤ ꯃꯣꯏ ꯃꯤꯅꯁꯨ ꯂꯥꯛꯑꯣꯏ ꯋꯦꯇ꯭ꯔꯦꯁ ꯂꯩꯇ꯭ꯔꯗꯤ
ꯍ ꯑꯗꯨ ꯊꯕꯛ ꯈꯔꯗꯤ ꯍꯣꯏ ꯃꯄꯨ ꯈꯔꯗꯤ ꯑꯠꯇꯦ ꯍꯥꯏꯔ ꯃꯤ ꯑꯗꯨꯝ ꯍꯣꯡꯅ꯭ꯔ ꯂꯩ ꯀꯣ ꯑꯗꯨꯕꯨ ꯑꯗꯨꯁꯨ ꯃꯣꯏ ꯀꯔꯤꯁꯨ ꯒ꯭ꯌꯥꯟ ꯇꯥꯗꯦꯅꯦ
ꯎꯝ ꯒ꯭ꯌꯥꯟ ꯇꯥꯗ꯭ꯔꯦ ꯒ꯭ꯌꯥꯟ ꯇꯥꯗ꯭ꯔꯦ ꯀꯃꯥꯏ ꯍꯥꯏꯗꯣꯏꯔꯣ ꯑꯩ ꯏꯃꯥꯟꯅꯕꯤꯁꯨ ꯑꯩꯒꯤ ꯑꯦ ꯑꯩꯈꯣꯏꯗꯣ ꯑꯩꯈꯣꯏ ꯃꯤ ꯃꯔꯤ ꯃꯤ ꯑꯍꯨꯝ ꯃꯔꯤ ꯂꯩꯌꯦꯕ ꯑꯗꯨꯗ ꯏꯃꯥꯟꯕꯤ ꯑꯃꯁꯨ ꯂꯥꯛꯀꯅꯤ ꯍꯥꯏ ꯍꯥꯏꯗꯤ ꯑꯩꯈꯣꯏꯒꯤ ꯂꯣꯟ ꯆꯞ ꯃꯥꯟꯅꯅ ꯂꯩꯕ ꯕꯅꯤꯅꯀꯣ ꯑꯩꯈꯣꯏ ꯅꯨꯡꯉꯥꯏꯌꯦ ꯑꯗꯨꯃꯥꯏꯅ ꯂꯩꯕꯒꯤ ꯍꯥꯏꯗꯤ ꯑꯥ ꯖꯥꯇꯤ ꯑꯃꯒ ꯑꯃ ꯂꯩꯔꯗꯤ ꯅꯨꯡꯉꯥꯏꯇꯦꯅ
ꯑꯣ ꯑꯗꯨꯅꯦ ꯍꯣꯏ
ꯍꯥꯏꯗꯤ ꯆꯞ ꯃꯥꯟꯅꯕꯒꯤ ꯂꯩꯕ
ꯅꯣꯏꯗꯤ ꯑꯗꯨꯃꯥꯏꯅ ꯀꯣꯟꯕꯅ ꯐꯩꯌꯦ ꯍꯣꯏ
ꯑꯦ ꯋꯥꯏ ꯐꯥꯏ ꯋꯥꯏ ꯐꯥꯏ ꯁꯝꯕꯒꯤ ꯍꯧꯖꯤꯛ ꯈꯔ ꯅꯦꯠꯋꯥꯛ ꯅꯨꯡꯉꯥꯏꯇꯕꯅꯤꯀꯣ
ꯅꯪꯒꯤ ꯇꯥꯏꯌꯦ ꯇꯥꯏꯌꯦ ꯅꯪ ꯏꯟ ꯅꯦꯠꯄꯨꯃꯔꯤ ꯂꯣꯏꯈ꯭ꯔꯦ ꯍꯥꯏꯕꯒꯤ ꯋꯥꯏ ꯐꯥꯏ ꯥꯁꯝꯕ
ꯎꯝ ꯎꯝ ꯑꯩꯈꯣꯏ ꯍꯣꯏ ꯍꯣꯏ ꯎꯝ ꯂꯣꯏꯗꯤ ꯂꯣꯏꯗꯦ ꯑꯗꯣ ꯋꯥꯏ ꯐꯥꯏ ꯁꯝꯕꯅ ꯅꯨꯡꯉꯥꯏꯌꯦꯕ
ꯍꯣꯏ ꯐꯣꯏꯗꯤ ꯑꯗꯨꯝ ꯐꯥꯕꯗꯗꯤ ꯐꯩ ꯑꯗꯨ ꯌꯥꯔꯛꯇ꯭ꯔꯗꯤꯀꯣ ꯃꯥꯅ ꯄꯨꯔꯥ
ꯃꯔꯛ ꯃꯔꯛꯇ ꯃꯣꯏꯒꯤ ꯋꯥꯏꯐꯥꯏꯗꯣ ꯃꯥꯡꯉꯦꯕ ꯑꯗꯨꯒꯤ
ꯍꯣꯏ
ꯃꯩ ꯃꯨꯠꯂꯗꯤ ꯋꯥꯏ ꯐꯥꯏ ꯃꯥꯡꯉꯦ ꯃꯤ ꯌꯥꯝ ꯁꯤꯖꯤꯟꯅꯔꯗꯤ ꯋꯥꯏ ꯐꯥꯏ ꯃꯥꯡꯉꯦ
ꯍꯣꯏ ꯃꯤ ꯌꯥꯝ ꯆꯤꯡꯕꯗꯨ ꯌꯥꯗꯦ ꯑꯗꯨꯗꯣꯀꯣ ꯅꯨꯡꯉꯥꯏꯇꯦ ꯑꯗꯨ ꯇꯧꯕꯗꯣ
ꯎꯝ ꯎꯝ ꯒ꯭ꯌꯥꯟ ꯇꯥꯔꯛꯇ꯭ꯔꯦꯗ
ꯊꯥꯕꯛ ꯇꯧꯋꯣ ꯁꯤꯗꯁꯨ ꯊꯕꯛ ꯇꯧꯗ꯭ꯔꯗꯤ ꯄꯩꯁꯥꯁꯨ ꯊꯣꯛꯇꯦ ꯈꯨꯠꯇ ꯄꯩꯁꯥ ꯊꯣꯛꯄꯅ ꯑꯩꯈꯣꯏ ꯆꯥꯅꯤꯡꯕ ꯆꯥꯏꯌꯦ ꯂꯩꯅꯤꯡꯕ ꯂꯩꯩꯌꯦ ꯑꯗꯨꯅ ꯐꯥꯗꯤ ꯐꯥꯕ ꯎꯝ ꯒ꯭ꯌꯥꯟ ꯇ
ꯑꯗꯨ ꯃꯤ ꯈꯔꯗꯤ ꯊꯕꯛ ꯊꯕꯛ ꯇꯧꯕꯁꯦ ꯃꯤ ꯈꯔꯗꯤ ꯌꯥꯝ ꯅꯨꯡꯉꯥꯏꯕꯁꯨ ꯃꯣꯏꯒꯤꯗꯃꯛ ꯁꯤꯖꯤꯟꯅꯕ ꯌꯥꯕꯁꯨ ꯑꯗꯨꯝ ꯐꯪꯗꯤ ꯐꯪꯅꯤꯀꯣ ꯃꯤ ꯈꯔꯥꯅ ꯑꯗꯨꯝ ꯌꯥꯝ ꯋꯥꯏ
ꯎꯝ ꯑꯩꯁꯨ ꯌꯥꯝ ꯅꯨꯡꯉꯥꯏꯕ ꯃꯐꯝꯗ ꯂꯩꯅꯤꯡꯉꯦꯅ ꯑꯗꯣ ꯗꯥꯎ ꯌꯥꯗꯕ ꯍꯥꯏꯕ ꯇꯥꯔꯦ ꯍꯝ
ꯅꯨꯡꯉꯥꯏꯕꯗꯨꯗꯤ ꯑꯗꯨꯝ ꯐꯪꯗꯤ ꯐꯪꯉꯛꯀꯅꯤ ꯀꯩ
ꯎꯝ
ꯑꯩꯈꯣꯏꯅ ꯁꯤ ꯊꯕꯛꯇꯣ ꯑꯩ ꯁꯤꯗ꯭ꯔꯤꯐꯥꯎ ꯇꯧꯒꯅꯤ ꯍꯥꯏꯕꯗꯤ ꯂꯩꯇꯦꯅꯀꯣ ꯃꯤꯒꯤ ꯃꯈꯥꯗ ꯂꯩꯕꯗꯣ
ꯎꯝ ꯅꯣꯏꯗꯤ ꯅꯣꯏ ꯅꯥꯆꯦ ꯂꯩꯕ꯭ꯔꯥ ꯅꯥꯅꯥꯎꯄꯥ ꯂꯩꯕ꯭ꯔꯥ
ꯍꯣꯏ ꯑꯩꯈꯣꯏ ꯃꯤ ꯑꯍꯨꯝ ꯃꯔꯤ ꯂꯩꯌꯦ ꯑꯩꯈꯣꯏꯁꯨ
ꯎꯝ ꯅꯣꯏ ꯈꯨꯟꯗ ꯂꯩꯕ꯭ꯔꯥ
ꯇꯝꯄꯥꯛꯇ ꯂꯩꯌꯦ ꯍꯧꯖꯤꯛꯇꯤ ꯈꯨꯟꯗ ꯆꯠꯇꯦ ꯈꯨꯟꯗ ꯆꯠꯅꯤꯡꯉꯥꯏ ꯇꯧꯔꯒ ꯏꯔꯥꯡ ꯊꯣꯛꯈ꯭ꯔꯕꯒꯤ ꯌꯥꯗ꯭ꯔꯒ ꯂꯩꯌꯦ
ꯑꯩꯗꯤ ꯌꯥꯝ ꯁꯥꯎꯅꯤꯡꯗ ꯃꯣꯏꯕꯨꯀꯣ
ꯍꯣꯏ ꯈꯨꯟꯗ ꯍꯧꯖꯤꯛ ꯈ꯭ꯋꯥꯏꯗꯒꯤ ꯅꯨꯡꯉꯥꯏꯕ ꯃꯇꯝꯅꯦ ꯍꯧꯖꯤꯛꯁꯦ
ꯎꯝ ꯒ꯭ꯌꯥꯟ ꯇꯥꯔꯛꯇꯔꯦ ꯍꯥꯏꯕ ꯇꯥꯔꯦ
ꯌꯥꯝ ꯀꯟꯕꯁꯨ ꯅꯠꯇꯕ ꯑꯗꯨꯝ ꯇꯧꯔꯒ ꯂꯩꯕꯀꯣ
ꯗꯤꯁꯦꯝꯕꯔꯗꯁꯨ ꯌꯨꯝ ꯆꯠꯄ ꯐꯪꯗ꯭ꯔꯗꯤ ꯀꯃꯥꯏꯅ ꯇꯧꯅꯤ
ꯑꯗꯨꯃꯥꯏꯅ ꯃꯊꯥ ꯁꯥꯈ꯭ꯔꯕꯅꯤ ꯃꯤ ꯃꯤꯌꯥꯝꯗꯣ ꯈ꯭ꯔꯤꯁꯃꯥꯁꯇꯣꯀꯣ
ꯍꯣꯏ ꯎꯝ ꯅꯕꯦꯝꯕꯔ ꯑꯗꯨꯃꯥꯏ ꯌꯥꯎꯔꯗꯤ ꯌꯨꯝ ꯆꯠꯂꯅꯤ ꯏꯕꯒꯣꯏ ꯑ ꯏꯔꯡ ꯀꯥꯟ ꯀꯟꯗꯕ ꯃꯇꯝꯗ ꯆꯠꯍꯧꯕꯅ ꯐꯠꯇ꯭ꯔꯥ
ꯑꯗꯨꯅꯤ ꯍꯣꯏ
ꯎꯝ
ꯍꯧꯖꯤꯛꯇꯤ ꯇꯝꯕ ꯉꯝꯗꯦ ꯑꯁꯤꯗꯗꯤ ꯌꯥꯗ꯭ꯔꯗꯤ ꯍꯧꯖꯤꯛ ꯍꯦꯟꯅ ꯍꯦꯟꯅ ꯀꯟꯕ ꯍꯧꯔꯦꯀꯣ
ꯎꯝ ꯍꯧꯖꯤꯛꯔꯥ ꯑꯩꯗꯤ ꯄꯥꯎꯁꯨ ꯇꯥꯗ꯭ꯔꯦꯗ ꯈꯠꯅꯕ ꯈꯠꯅꯕꯁꯨ ꯑꯃꯨꯛ ꯌꯥꯎꯔꯕ꯭ꯔꯥ
ꯑꯗꯨ ꯑꯩꯈꯣꯏ ꯅꯍꯥꯟ ꯏꯔꯥꯡ ꯊꯧꯔꯁꯨ ꯑꯗꯨꯝ ꯂꯝꯕꯤꯗꯣ ꯈꯔ ꯁ꯭ꯀꯣꯊꯥꯔꯥ ꯆꯠꯄ ꯌꯥꯕ ꯂꯝꯕꯤꯁꯤꯡꯁꯨ ꯍꯧꯖꯤꯛ ꯀꯔꯤꯁꯨ ꯆꯠꯄ ꯌꯥꯗ꯭ꯔꯦ ꯑꯃꯃꯣꯛ
ꯑꯁ ꯑꯃꯨꯛ ꯍꯧꯔꯕ꯭ꯔꯥ
ꯍꯋꯦꯗ ꯑꯗꯨ ꯑꯗꯨꯝ ꯇꯧꯔ ꯂꯩ ꯖꯒꯥ ꯖꯒꯥꯗ ꯇꯧꯕ
ꯒ꯭ꯌꯥꯟ ꯇꯥꯗ꯭ꯔꯒ ꯑꯣ ꯑꯣ ꯌꯦ ꯃꯣꯏꯗꯤ ꯃꯤ ꯍꯥꯠꯄ ꯏ ꯃꯣꯏꯗꯤ ꯃꯤ ꯍꯥꯠꯄ ꯀꯤꯗꯕꯒꯤ
ꯃꯣꯏꯒꯤ ꯈꯨꯍꯥꯠꯗꯨꯨꯀ‌ꯣ
ꯑꯁ ꯄꯣꯛꯅꯤꯡꯉꯅ ꯑꯩꯗꯤ ꯌꯥꯝ ꯅꯨꯡꯁꯤꯌꯦꯀꯣ ꯃꯣꯏꯗꯣ
ꯍꯣꯏ ꯅꯨꯡꯁꯤꯌꯦ ꯑꯗꯨꯗ
ꯅꯨꯄꯤ ꯅꯨꯄꯤ ꯑꯃꯅ ꯑꯗꯨꯃꯥꯏꯅ ꯍꯥꯏꯕꯗꯣ ꯑꯩ ꯅꯠꯇꯦ ꯑꯩꯒꯤ ꯑ ꯃꯤꯅ ꯍꯥꯠꯄꯒꯤ ꯂꯣꯛꯈ꯭ꯔꯥꯕꯤ ꯑꯣꯏꯕꯗꯣ ꯑꯩꯅ ꯂꯥꯁ ꯑꯣꯏꯖꯔꯒꯦ ꯑꯗꯨꯃꯥꯏꯅ ꯍꯥꯏꯔꯛꯄꯗꯣ ꯈꯪꯕ꯭ꯔꯥ
ꯍꯣꯏ ꯍꯣꯏ ꯑꯁ ꯅꯨꯡꯁꯤꯌꯦꯀꯣ
ꯑ ꯑꯗꯣ ꯌꯥꯝ ꯅꯨꯡꯁꯤꯌꯦ ꯃꯥ ꯀꯞꯄꯒ ꯍꯥꯏꯕꯗꯣ
ꯍꯧꯖꯤꯛ ꯑꯆꯧꯁꯪꯈꯣꯏꯒꯤ ꯏꯃꯨꯡꯗ ꯊꯑꯗꯤ ꯐꯥꯒꯗꯕꯅꯤꯗ
ꯎꯝ
ꯀꯩꯁꯨ ꯈꯟꯕꯤꯗꯕꯗꯣ
ꯑꯣ ꯑꯁ ꯃꯣꯏ ꯊꯣꯛꯆꯁꯅꯨ ꯃꯣꯏꯅ ꯊꯣꯛꯄ ꯇꯧꯖꯁꯅꯤ ꯑꯗꯨꯃꯥꯏꯅ ꯈꯜꯂꯦꯕ
ꯍꯣꯏ ꯍꯣꯏ
ꯎꯝ ꯒ꯭ꯌꯥꯟ ꯇꯥꯔꯛꯇ꯭ꯔꯦ ꯃꯣꯏꯗꯤ ꯌꯥꯝ ꯅꯨꯡꯉꯥꯏꯔꯒ ꯂꯩ ꯑꯩꯈꯣꯏ ꯁꯤꯗꯧꯔꯦ ꯁꯤꯗ ꯒ꯭ꯌꯥꯟ ꯇꯥꯗ꯭ꯔꯦꯗ